ꯃꯥꯅꯅ ꯆꯞ ꯃꯥꯅꯅ ꯍꯥꯏꯕ ꯃꯥꯜꯂꯤꯀꯣ ꯑꯩ ꯍꯧꯖꯤꯛꯀꯤꯗꯣ
ꯍꯣꯏ ꯍꯣꯏ ꯍꯣꯏ ꯈꯔ ꯁꯤꯡ ꯂꯩꯕ ꯃꯥꯜꯂꯤꯀꯣ
ꯁꯣꯝꯒꯤ ꯀꯣꯜ ꯃꯁꯤꯡ ꯀꯌꯥ ꯋꯥꯠꯄꯤꯔꯤꯒꯦ ꯇꯧ
ꯍꯟꯗꯛꯅ ꯂꯣꯏꯔꯕ ꯃꯥꯜꯂꯦ
ꯌꯥꯝ ꯅꯨꯡꯉꯥꯏꯔꯦ ꯄꯥꯎꯁꯦ ꯇꯥꯕꯗ
ꯑꯗꯨ ꯁꯤꯒꯤꯁꯦ ꯑꯗꯨꯝ ꯂꯣꯏꯕꯒ ꯁꯝꯃꯤꯠ ꯑꯗꯨꯝ ꯅꯝꯁꯤꯜꯂꯒ ꯑꯗꯨꯝ ꯌꯥꯔꯕ ꯅꯠꯇ꯭ꯔꯣ
ꯑ ꯁꯃꯤꯠ ꯑꯗꯨꯝ ꯅꯝꯁꯤꯜꯂꯒ ꯌꯥꯔꯦ ꯑꯗꯨꯒ ꯑꯇꯣꯞꯄ ꯑꯃꯗ ꯑꯃꯨꯛ ꯇꯧꯕꯒꯤ ꯈꯨꯗꯣꯡꯆꯥꯕ ꯑꯗꯨ ꯐꯪꯕꯤꯒꯅꯤꯀꯣ ꯑꯗ ꯁꯣꯝꯁꯦ ꯉꯁꯤ ꯇꯨꯏꯁꯟꯒꯨꯝ ꯍꯥꯏꯗꯤ ꯂꯩꯗꯅ
ꯑꯣ ꯆꯠꯂꯨꯏ ꯆꯠꯂꯨꯏ ꯉꯁꯥꯏ ꯁꯣꯝꯗ ꯃꯤꯁ ꯃꯦꯁꯦꯖ ꯊꯥꯖꯈꯤꯕꯗꯣ ꯃꯦꯇ꯭ꯔꯣꯗ ꯂꯩꯉꯩꯗ ꯃꯦꯁꯦꯖ ꯊꯥꯖꯈꯤꯕꯅꯦ ꯑꯗꯣ ꯌꯧꯔꯛꯄꯒꯅꯦ ꯑꯩꯅ ꯁꯣꯝꯗ ꯐꯣꯟ ꯇꯧꯖꯔꯛꯏꯁꯦ ꯁꯣꯝꯅ ꯐꯣꯟ ꯇꯧꯔꯛꯏꯗꯨꯅ ꯑꯩꯅ ꯐꯤꯗꯨ ꯐꯤ ꯍꯣꯡꯗꯣꯛꯏ ꯉꯩꯗ ꯇꯧꯔꯛꯄ ꯑꯗꯨꯅ ꯈꯤꯇꯪ ꯀꯩꯅꯣ ꯇꯧꯍꯧꯗ꯭ꯔꯕ
ꯑꯣ ꯑꯆꯥ ꯑꯆꯥ ꯈꯤꯇꯪ ꯈꯟ ꯃꯔꯛꯇ ꯈꯟ
ꯃꯤꯁꯇꯦꯛ ꯑꯣꯏꯅ ꯂꯧꯕꯤꯒꯔꯦ ꯍꯥꯏꯗꯤ ꯑꯣꯄꯔ ꯇꯔꯤꯅꯤꯇꯤ ꯊꯤꯔꯒ ꯃꯤꯒꯤ ꯁꯤꯊꯕ ꯌꯥꯕ ꯖꯒꯥ ꯌꯦꯡꯉꯒ ꯁꯤꯊꯒꯅꯤ
ꯑꯣ ꯍꯥꯏꯗꯤ ꯁꯨꯝ ꯀꯩ ꯍꯥꯏꯅꯤ ꯑꯩꯅ ꯂꯥꯟꯅ ꯃꯤꯁꯇꯦꯛ ꯑꯣꯏꯅ ꯂꯧꯈꯤꯕꯗꯣ ꯁꯥꯔ ꯁꯥꯎꯕꯤꯕ ꯌꯥꯗ꯭ꯔꯦ
ꯑꯦ ꯁꯥꯎꯕꯗꯤ ꯁꯥꯎꯗꯦ
ꯎ ꯁꯣꯝꯗ ꯁꯨꯝ ꯈꯤꯇꯪ ꯑꯩꯅ ꯋꯥꯈꯜꯗ ꯁꯦꯔꯥꯟꯅꯅ ꯈꯪꯈꯤꯕꯅꯦ ꯑꯗꯨꯅ ꯑꯩ ꯂꯥꯜꯂꯦ ꯍꯥꯏꯖꯒꯦ
ꯑꯦ ꯀꯩꯁꯨ ꯀꯥꯏꯗꯦ ꯍꯥꯏꯗꯤ ꯍꯥꯟꯅꯗꯒꯩ ꯑꯗꯨꯝ ꯁꯦꯀꯦꯟ ꯈꯨꯗꯤꯡꯒꯤ ꯑꯗꯨꯝ ꯍꯥꯟꯅꯗꯩꯁꯨ ꯑꯗꯨꯝ ꯀꯩꯅꯣ ꯂꯥꯟꯅ ꯑꯗꯨꯝ ꯈꯜꯂ ꯂꯩꯔꯕꯅꯤꯅ ꯀꯩꯁꯨ ꯍꯥꯏꯗꯤ ꯅꯣꯔꯃꯦꯜ ꯈꯜꯂꯛꯀꯗ ꯑꯣꯏꯅ ꯏꯁꯥꯗ ꯆꯤꯡꯅꯖꯩ ꯍꯥꯏꯇꯥꯔꯦ ꯀꯔꯤꯅꯣ ꯃꯁꯤꯕꯨ ꯂꯥꯜꯂꯕ꯭ꯔꯥꯅ
ꯑꯣ ꯑꯗꯨꯁꯨ ꯑꯗꯣꯝꯒꯤ ꯄꯨꯛꯅꯤꯡꯒꯤ ꯋꯥ ꯁꯣꯝꯅꯁꯨ ꯂꯥꯟꯅ ꯂꯥꯟꯅ ꯈꯟꯕ ꯃꯌꯥꯝ ꯂꯩꯕ ꯃꯥꯜꯂꯦ ꯑꯩ ꯃꯔꯝꯗ ꯑꯗꯨꯁꯨꯣ ꯂꯥꯟꯅ ꯈꯟꯕꯤꯒꯅꯣ ꯍꯥꯏꯖꯔꯤꯅꯤ
ꯍꯥꯏꯗꯤ ꯀꯔꯝꯕ ꯑꯦꯛꯖꯥꯝꯄꯜꯒ ꯄꯤꯔꯒꯗꯤ ꯀꯔ
ꯑꯦꯛꯖꯥꯝꯄꯜ ꯄꯤꯕꯒꯤ ꯃꯊꯧꯁꯦ ꯇ ꯇꯗꯕ꯭ꯔꯅ ꯈꯜꯂꯦ
ꯍꯥꯏꯗꯤ ꯄꯤꯗ꯭ꯔꯒꯗꯤ ꯀꯔꯝꯅ ꯈꯪꯒꯅꯤ ꯑꯣꯖ ꯑꯃꯅ ꯁꯇ꯭ꯔꯗ ꯃꯃꯨꯠ ꯇꯥꯅ ꯇꯥꯛꯀꯦ ꯍꯥꯏ ꯇꯥꯔꯗꯤ ꯑꯦꯛꯖꯥꯝꯄꯜ ꯄꯤ ꯄꯤꯗꯅ ꯇꯥꯛꯅꯩ ꯑꯗꯨ ꯑꯈꯣꯏ ꯄꯥꯁꯀꯤ ꯋꯥꯔꯤꯁꯤ ꯀꯌꯥ
ꯑꯣ ꯑꯗꯣ ꯑꯣꯏꯗꯤ ꯑꯦꯛꯖꯝꯄꯜ ꯄꯤꯖꯦꯕ ꯇꯥꯔꯦ ꯑꯗꯨꯗꯤ ꯁꯣꯝ ꯆꯤꯟ ꯌꯥꯝ ꯆꯥꯎꯋꯤ ꯍꯥꯏꯕꯁꯤꯗ ꯀꯔꯤ ꯍꯥꯏꯕꯤꯅꯤꯡꯉꯤ
ꯑꯦ ꯑꯗꯨꯗꯤ ꯁꯣꯝꯅ ꯍꯦꯟꯅ ꯑꯃꯨꯛ ꯑꯣꯄꯣꯔꯆꯨꯅꯤꯇꯤ ꯂꯧꯔꯒ ꯍꯦꯟꯅ ꯑꯃꯨꯛ ꯁꯤꯊꯁꯤꯜꯂꯛꯑꯦꯗ ꯀꯗꯥꯏꯗ ꯌꯥ ꯑꯦꯛꯖꯥꯝꯄꯜ ꯄꯤꯌꯨ ꯍꯥꯏꯔꯒ ꯃꯊꯪ ꯀꯣꯏꯁꯟ ꯍꯪꯖꯤꯜꯂꯛꯑꯦ
ꯑꯗꯣ ꯑꯩ ꯑꯦꯛꯖꯥꯝꯄꯜꯅꯦ ꯑꯩꯅ ꯄꯤꯖꯔꯤꯁꯦ ꯋꯥꯍ ꯄꯥꯎꯈꯨꯝ ꯋꯥꯍꯥꯛꯅ ꯄꯥꯎꯈꯨꯝ ꯑꯣꯏꯕꯁꯨ ꯌꯥꯏ ꯍꯥꯏꯕ ꯍꯥꯏꯗꯤ ꯁꯤꯒꯤ ꯃꯑꯣꯡꯁꯦ ꯑꯗꯣꯝ ꯍꯥꯟꯅꯩ ꯈꯪꯕꯤꯕ꯭ꯔꯥ ꯈꯪꯕꯤꯗꯕ꯭ꯔꯥ
ꯋꯥꯍꯪꯅ ꯄꯥꯎꯈꯨꯝ ꯑꯣꯏꯕꯁꯨ ꯌꯥꯏ ꯑꯗꯨꯗꯤ ꯋꯥꯍꯪꯅ ꯋꯥ ꯄꯥꯎꯈꯨꯝꯁꯤ ꯑꯣꯏꯖꯔꯛꯑꯒꯦ ꯁꯣꯝꯁꯨ ꯄꯨꯛ ꯌꯥꯝ ꯆꯥꯎꯋꯦ ꯍꯥꯏ
ꯑꯥꯗ ꯍꯥꯏꯗꯤ ꯁꯤꯗꯩꯗ ꯑꯩꯅ ꯄꯤꯈ꯭ꯔꯦꯕ ꯄꯥꯎꯈꯨꯝꯗꯣ ꯑꯩꯅ ꯍꯪꯉꯤꯕ ꯋꯥꯍꯪ ꯑꯗꯨꯅ
ꯑꯍꯤ ꯍꯤ ꯑꯩꯁ ꯑꯗꯨꯗꯤ ꯌꯥꯝ ꯏꯁꯃꯥꯔꯠ ꯃꯣꯠꯅꯦꯍꯦ ꯅꯪꯒꯤꯗꯨꯗꯤ ꯑꯥꯏ ꯑꯦꯁꯇꯐꯥꯎ ꯍꯪꯕ ꯌꯥꯕ ꯌꯥꯅꯤꯅꯦ
ꯍꯥꯏꯗꯤ ꯑꯥꯏ ꯑꯦꯁ ꯍꯥꯏꯕꯗꯨꯗꯤ ꯑꯔꯥꯏꯕ ꯄꯣꯠꯅꯦ ꯍꯥꯏꯕ ꯕꯤ ꯑꯦ ꯄꯥꯁ ꯇꯧꯔꯕ ꯁꯥ ꯑꯃꯅ ꯁꯥꯇ꯭ꯔ ꯈꯨꯗꯤꯡꯃꯛꯅ ꯑꯃ ꯍꯦꯛꯇꯅ ꯄꯥꯁꯄꯨ ꯇꯧꯔꯒꯗꯤ ꯊꯥꯕ ꯌꯥꯕ ꯄꯣꯠꯅꯦ ꯍꯥꯏꯕ ꯍꯥꯏꯗꯤ ꯑꯩꯈꯣꯏꯅ ꯇꯧꯔꯤꯁꯤꯗꯤ ꯏꯆꯝ ꯆꯝꯕ ꯃꯥꯃꯨꯂꯤ ꯑꯃꯅ ꯍꯦꯛꯇ ꯇꯧꯕ ꯌꯥꯕ ꯄꯣꯠꯦ ꯅꯠꯇꯦ ꯍꯥꯏ
ꯑꯣ ꯍꯣꯏꯅꯦ ꯍꯟꯗꯛ ꯀꯩꯅꯣꯗ ꯖꯦꯅꯦꯔꯦꯜ ꯅꯣꯂꯦꯖꯇ ꯑꯃ ꯌꯥꯎꯔꯛꯏꯅꯦ ꯍꯧꯖꯤꯛ ꯍꯧꯖꯤꯛ ꯀꯟꯅ ꯆꯤꯡꯒꯠꯂꯛꯂꯤꯕ ꯁꯥꯁꯤ ꯀꯩꯅꯣ ꯍꯥꯏꯒ ꯑꯗꯨꯗ ꯑꯩꯗꯤ ꯑꯇꯣꯞꯄ ꯗ꯭ꯔꯣꯐꯤꯟ ꯀꯩꯀꯥ ꯃꯥꯜꯂꯨꯔꯦ ꯑꯗꯣ ꯃꯣꯏꯅ ꯄꯤꯛꯇꯨꯗ ꯑꯟꯖꯔꯗꯨ ꯆꯨꯝꯅ ꯈꯣꯠꯂꯝꯕ ꯍꯥꯏꯇꯥꯔꯦ ꯀꯃꯥꯏꯅ ꯑꯣꯏꯔꯤꯕꯅꯣꯅꯦ ꯑꯗꯣ ꯍꯧꯖꯤꯛ ꯑꯩ ꯄ꯭ꯔꯨꯞ ꯐꯪꯉꯦ ꯍꯧꯖꯤꯛꯇ ꯏꯁꯃꯥꯔꯠ ꯊꯧꯖꯤꯜꯂꯛꯑꯦ
ꯑꯣ ꯍꯣꯏ ꯍ ꯑꯗꯣ ꯍꯧꯛ ꯄꯥꯎꯈꯨꯝ ꯈꯪꯕꯤꯔꯕꯅꯤꯅ ꯂꯥꯟꯅ ꯂꯧꯕꯤꯔꯤꯕ ꯈꯜꯂꯤꯕ ꯃꯌꯥꯝ
ꯌꯥꯖꯔꯦ ꯌꯥꯖꯔꯦ
ꯍꯥꯏꯔꯤꯗꯨꯗꯤ ꯁꯣꯝꯁꯨ ꯃꯌꯥꯝ ꯑꯩꯅ ꯍꯥꯏꯔꯤꯕ ꯕꯤ ꯑꯦ ꯄꯥꯁ ꯇꯧꯔꯕ ꯃꯤ ꯃꯌꯥꯝꯗꯨꯒꯤ ꯃꯔꯛꯇꯒꯤ ꯇꯣꯉꯥꯟꯅ ꯑꯣꯏꯕ ꯑꯁꯤ ꯕ ꯍꯥꯏꯗꯤ ꯌꯣꯡ ꯑꯃ ꯑꯣꯏꯕ ꯃꯥꯜꯂꯤꯀꯣ
ꯀꯔꯤ ꯍꯥꯏꯕ
ꯑ ꯇꯥꯕꯤꯍꯧꯗ꯭ꯔꯕ꯭ꯔꯥ
ꯇꯥꯖꯥ ꯍꯧꯗꯔꯦ
ꯑ ꯍꯥꯏꯗꯤ ꯑꯗꯣꯝꯗꯖꯨ ꯑꯩꯅ ꯍꯥꯏꯔꯛ ꯕ ꯋꯥꯁꯤꯗ ꯈꯨꯗꯛꯇ ꯍꯥꯢꯗꯤ ꯌꯥꯝ ꯁꯣꯝꯅ ꯍꯥꯏꯇꯥꯔꯦꯅꯦ ꯂꯧꯁꯤꯟꯕ ꯉꯝꯃꯤ ꯏꯅꯒꯠꯗꯤ ꯍꯥꯢꯗꯤ ꯏꯆꯝ ꯆꯝꯕ ꯃꯤ ꯑꯩꯅ ꯍꯥꯏꯖꯈꯤꯕꯗ ꯕꯤ ꯑꯦ ꯕꯨ ꯄꯥꯁ ꯇꯧꯔꯗꯤ ꯑꯥꯏ ꯑꯦ ꯑꯦꯁ ꯊꯥꯏ ꯍꯥꯏꯕꯁꯤꯡꯗꯨꯒꯤ ꯃꯔꯛꯇꯒꯤ ꯌꯥꯎꯗꯕ ꯏꯟꯇꯦꯜꯂꯤꯖꯦꯟꯗ ꯑꯣꯏꯕ ꯑꯁꯤꯡꯕ ꯌꯣꯡ ꯁꯤꯡꯗꯨꯒꯤ ꯃꯔꯛ ꯇ ꯁꯣꯝꯖꯨ ꯑꯃ ꯑꯣꯏꯕꯤꯕ꯭ꯔꯥ
ꯑꯣꯏꯔꯝꯒꯅꯤꯅ ꯈꯟꯖꯩ ꯏꯁꯥꯃꯛꯅ ꯍꯥꯏꯕꯗꯨꯃꯗꯤ ꯈꯔ ꯅꯨꯡꯉꯥꯏꯇ꯭ꯔꯦ
ꯑꯣ ꯆꯨꯝꯃꯦ ꯆꯨꯝꯃꯦ ꯑꯩꯅꯁꯨ ꯑꯣꯢꯌꯦꯅ ꯈꯟꯖꯕ
ꯍꯣꯏꯅꯦ ꯍꯣꯏꯅꯦ
ꯑꯗ ꯁꯣꯝꯁꯦ ꯁꯛ ꯌꯥꯝꯅ ꯐꯖꯩꯌꯦ ꯅ ꯍꯥꯏꯅꯕ ꯑ ꯁꯣꯝꯖꯦ ꯗꯁꯔ꯭ꯠꯄꯨꯔꯤꯒꯤ ꯃꯍꯥ ꯍꯨꯢ ꯍꯦꯛꯇ ꯌꯥꯢ ꯆꯥꯏꯗ ꯂꯩꯕ ꯑꯣꯏꯗꯣꯏꯔ
ꯑꯣ ꯍꯣ ꯍꯣꯍꯣꯏ ꯑꯗꯨꯋꯥꯏꯗ ꯂꯩ
ꯑ ꯑꯗꯨꯗ ꯅꯍꯥꯟ ꯗ ꯍꯤꯟꯗꯨ ꯇꯥꯏꯝꯁꯇ ꯑ ꯌꯥꯎꯈꯤꯕ ꯍꯥꯏꯇꯥꯔꯦꯅꯦ ꯗꯁꯔ꯭ꯠꯄꯨꯔꯤꯗ ꯅꯧꯅ ꯃꯁꯛ ꯐꯖ ꯈꯂꯛꯏꯕ ꯌꯣꯡ ꯑꯃ ꯂꯩꯔꯦꯅ
ꯑꯗꯨꯒ ꯃꯆꯤꯟ ꯀꯟꯅ ꯇꯨꯝꯈꯠꯂꯛꯂꯤꯕ ꯌꯣꯡꯅꯦꯅꯁꯨ ꯄꯟꯕ ꯍꯥꯢꯇꯔꯦ ꯑꯗꯣ ꯁꯣꯝꯁꯦ ꯁꯛ ꯐꯖꯔꯒ ꯆꯤꯟ ꯌꯥꯝ ꯇꯨꯝꯕꯤꯕ꯭ꯔꯥ ꯁꯤꯅꯦ ꯑꯩꯅ ꯍꯪꯖꯅꯤꯡꯉꯤ
ꯑꯗꯨꯗꯤ ꯈꯪꯗꯦ ꯑꯇꯣꯞꯄ ꯑꯇꯣꯞꯄ ꯀꯝꯃꯨꯅꯤꯇꯤꯗ ꯍꯪꯗꯗꯤ ꯑꯩꯈꯣꯏꯗꯤ ꯃꯤꯒꯤ ꯀꯝꯃꯨꯅꯤꯇꯤꯅꯤ ꯍꯥꯏꯇꯥꯔꯦ ꯁꯥꯒꯤ ꯀꯝꯃꯨꯅꯤꯇꯤ ꯍꯥꯏꯗꯤ ꯀꯩꯅꯣꯒꯤ ꯀꯝꯃꯨꯅꯤꯇꯤ ꯅꯠꯇꯦꯕ ꯁꯣꯝꯅ ꯄꯦꯄꯔꯗ ꯐꯥꯎꯔꯝꯃꯤꯁꯤꯅ ꯑꯗꯨꯝ ꯁꯥ ꯑꯣꯏꯕꯤꯔꯣ
ꯑ ꯑꯩꯗꯤ ꯄꯦꯄꯔ ꯄꯥꯕ ꯉꯝꯕ ꯍꯥꯏꯕꯗꯤ ꯁꯥꯅꯗꯤ ꯄꯦꯄꯔ ꯄꯥꯟꯅꯗꯦꯅ
ꯍꯥꯏꯗꯤ ꯁꯥꯗꯗꯤ ꯄꯦꯄꯔ ꯄꯥꯒꯠꯇꯦ ꯑꯗꯨꯗꯅꯦ ꯑꯩꯅ ꯑꯃꯨꯛꯀꯁꯨ ꯍꯪꯖꯅꯤꯡꯉꯤꯁꯤ ꯁꯥꯗꯤ ꯁꯥ ꯃꯔꯣꯟ ꯈꯪꯉꯤ ꯍꯥꯏꯇꯔꯦ ꯑꯗꯨꯅ ꯁꯥ ꯃꯔꯣꯟ ꯑꯩꯈꯣꯏꯗꯤ ꯑꯗꯨꯝꯕ ꯁꯥꯒꯤ ꯀꯩꯅꯣꯗꯤ ꯈꯪꯗꯦꯕ ꯑꯗꯨ ꯁꯣꯝꯅ ꯄꯥꯎ ꯇꯕꯤꯔꯝꯃꯕꯗꯤ ꯍꯥꯏꯗꯤ ꯀꯔꯝꯕ ꯖꯤꯕ ꯑꯣꯏꯗꯣꯏꯅꯣ ꯁꯣꯝꯖꯤꯕꯣ ꯉꯁꯥꯏ ꯄ꯭ꯔꯣꯐꯥꯏꯜ ꯑꯗꯨ ꯌꯥꯝ ꯆꯥꯎꯅ ꯊꯣꯛꯈꯤ ꯑꯣ ꯀꯨꯝꯕ ꯑꯣꯏꯗꯣꯏꯔꯤꯕ꯭ꯔ
ꯑꯩ ꯑꯩꯅ ꯄꯥꯎ ꯇꯖꯔꯤꯗꯨꯗꯤ ꯃꯤ ꯃꯤꯅ ꯏꯔꯛꯄ ꯗ ꯍꯤꯟꯗꯨ ꯇꯥꯏꯝꯁ ꯍꯥꯏꯔꯤꯗꯣ ꯃꯤꯅ ꯐꯣꯡꯕ ꯈꯕꯔꯅꯤ ꯁꯣꯝ ꯈꯪꯕꯤꯗꯕ꯭ꯔ ꯍꯥꯟꯅ
ꯍꯤꯟꯗꯨ ꯇꯥꯏꯝꯁꯄꯨꯗꯤ ꯈꯪꯉꯤ ꯑꯗ ꯑꯈꯣꯏ ꯈꯕꯔ ꯂꯧꯕꯗ ꯑꯗꯨꯝꯕ ꯊꯦꯡꯅꯈꯤꯗꯕ ꯍꯥꯏ ꯇ ꯍꯥꯏꯗꯤ ꯍꯧꯖꯤꯛ ꯍꯧꯖꯤꯛꯁꯦ ꯑꯩꯈꯣꯏꯁꯤ ꯌꯥꯝ ꯀꯟ ꯅ ꯑꯦꯛꯖꯥꯝꯒꯤ ꯀꯩꯅꯣ ꯇꯧꯔꯤꯕꯅꯤꯅ ꯈꯕꯔꯁꯤ ꯑꯗꯨꯝ ꯄꯥꯖꯕ
ꯑꯗ ꯈꯕꯔꯗꯨ ꯄꯥꯕꯗ ꯑꯗꯣꯝꯗ ꯆꯤꯊꯔꯝꯃꯣꯏ ꯍꯥꯏꯅꯤꯡꯉꯥꯏꯁꯨ ꯂꯩ ꯍꯥꯏꯖꯅꯤꯡꯕ ꯑꯩꯒꯤꯁꯦ ꯍꯥꯏꯗꯤ ꯁꯣꯝꯅ ꯈꯕꯔꯗꯨꯒꯤ ꯂꯃꯥꯏ ꯈꯨꯗꯤꯡꯃꯛ ꯌꯥꯎꯔꯤꯕ ꯀꯂꯝ ꯈꯨꯗꯤꯡꯃꯛ ꯀꯥꯆꯤꯟ ꯀꯣꯏꯌꯥ ꯂꯣꯏꯅ ꯄꯥꯕ ꯑꯣꯏꯔꯝꯃꯣꯏꯅ ꯍꯥꯏꯖꯅꯤꯡ
ꯑꯩꯒꯤ ꯋꯥꯈꯜꯗꯗꯤ ꯑꯗꯨꯝ ꯈꯕꯔꯁꯤ ꯅꯣꯡꯃꯗ ꯇꯔꯦꯠ ꯅꯤꯄꯥꯜꯂꯀꯤ ꯔꯤꯂꯤꯖꯟ ꯆꯠꯆꯩ ꯍꯥꯏꯇꯔꯦ
ꯑꯣ ꯑꯗꯨꯗꯤ ꯁꯣꯝꯅ ꯎꯕꯤꯗꯤ ꯎꯕꯤꯗ꯭ꯔꯤꯗꯨꯗꯤ ꯁꯣꯝꯒꯤ ꯆꯤꯟ ꯆꯥꯎꯃꯟꯕꯗꯒꯤ ꯆꯤꯟꯗꯨ ꯂꯩ ꯍꯟꯖꯟꯈꯤꯕ ꯑꯣꯏꯔꯝꯕꯁꯨ ꯌꯥꯏꯌꯦꯅ ꯍꯥꯏꯖꯅꯤꯡꯉꯤꯀꯣ
ꯑꯗꯨꯒꯝꯕꯗꯣ ꯈꯪꯗ꯭ꯔꯦ ꯍꯥꯏꯇꯔꯦ ꯏꯁꯥꯥꯒꯤ ꯅꯣꯔꯃꯦꯜ ꯄꯥꯔꯠ ꯉꯥꯛꯇ ꯄꯥꯟꯕꯅꯤꯅ
ꯗꯣ ꯗꯣꯔꯃꯦꯟ ꯄꯥꯂꯦ ꯍꯥꯏꯔꯁꯤꯗꯤ ꯑꯩꯅ ꯁꯤꯒꯤ ꯃꯇꯥꯡ ꯀꯩꯅꯣꯝ ꯍꯥꯏꯖꯒꯦꯀꯣ ꯍꯥꯏꯗꯤ ꯃꯤ ꯈꯨꯗꯤꯡꯃꯛ ꯅꯣꯔꯃꯦꯜ ꯂꯣꯏꯅ ꯑꯣꯏ ꯍꯥꯏꯕꯁꯦ ꯌꯥꯕ꯭ꯔ ꯌꯥꯗꯕ꯭ꯔ ꯁꯣꯝꯒꯤ ꯃꯣꯠ ꯐꯣꯡꯗꯣꯛꯄꯤꯌꯨꯅꯦ
ꯑꯗꯨ ꯌꯥꯏꯃꯛꯇꯤ ꯍꯥꯏꯔꯣꯢ
ꯀ ꯁꯣꯝꯅ ꯌꯥꯗꯦꯅ ꯍꯥꯏꯕꯤꯔꯤꯁꯤꯒꯤ ꯃꯔꯝꯁꯦ ꯃꯔꯝ ꯑꯃꯗꯤ ꯂꯩꯔꯝꯒꯅꯤ ꯐꯣꯡꯗꯣꯛ
ꯃꯔꯝ ꯂꯩ ꯃꯔꯝꯁꯤ ꯍꯧꯖꯤꯛꯇꯁꯨ ꯑꯩ ꯀꯅꯥꯒꯨꯝꯕ ꯄ꯭ꯔꯣꯐꯥꯏꯜ ꯑꯃ ꯎꯒꯔꯦ ꯄ꯭ꯔꯣꯐꯥꯏꯜꯗꯨꯗ ꯃꯤ ꯑꯇꯣꯞꯄꯩꯗꯤ ꯄꯦꯖ ꯑꯃꯗ ꯃꯍꯥꯀꯤ ꯄꯣꯁꯨ ꯌꯥꯎꯋꯦ ꯃꯥ ꯀꯅꯣ ꯗꯤꯇꯦꯜ ꯑꯣꯏ ꯄꯨꯜꯂꯞꯀꯤꯁꯦ ꯍꯥꯏꯇꯔꯦ ꯑꯗꯣ ꯃꯤꯁꯛ ꯑꯃꯒꯤꯗꯤ ꯐꯣꯇꯣꯒ ꯅꯞ ꯄꯦꯖ ꯆꯥꯝꯉꯥꯃꯨꯛ ꯆꯤꯡꯈꯠꯄꯗ ꯂꯣꯏꯕ ꯅꯥꯏꯗꯕ
ꯍꯣꯏ ꯑꯗꯣ ꯁꯣꯝꯅ ꯍꯥꯏꯅꯤꯡꯉꯤꯁꯦ ꯃꯤꯁꯛ ꯇꯣ ꯌꯥꯝ ꯆꯥꯎꯋꯤ ꯁꯤ ꯅꯠꯇ꯭ꯔ
ꯌꯥꯝ ꯆꯥꯎꯋꯤ ꯃꯥꯁꯦ ꯌꯥꯝ ꯆꯥꯎ
ꯃꯤ ꯈꯨꯗꯤꯡꯃꯛꯁꯦ ꯅꯣꯔꯃꯦꯜ ꯃꯤꯑꯣꯏꯕ ꯍꯥꯏꯕꯗꯤ ꯂꯩꯗꯅ ꯑꯗꯨꯃꯥꯏꯅ ꯈꯨꯗꯤꯡꯃꯛ ꯆꯥꯎꯕ ꯃꯥꯟꯅꯗꯗꯦ ꯑꯗꯨꯝ ꯇꯧꯗꯅ ꯁꯣꯝꯒꯤ ꯆꯤꯟꯗꯨꯖꯨ ꯩ ꯑꯌꯥꯝꯄꯤ ꯀꯥ ꯍꯦꯟꯅ ꯍꯥꯏꯕꯗꯤ ꯎꯁꯣꯞꯇ ꯌꯥꯎꯕ ꯂꯥꯏ ꯈꯨꯗꯦꯡ ꯍꯥꯏꯕ ꯂꯩꯗꯅ ꯑꯗꯨꯃꯥꯏꯅ ꯆꯥꯎꯔꯝꯕ ꯌꯥꯏ ꯍꯦꯜꯂꯝꯕ ꯌꯥꯏꯗꯅꯀꯣ ꯑꯗꯨꯃꯥꯏꯅ ꯇꯧꯕꯒꯤ ꯎꯗꯕ ꯑꯣꯏꯔꯝꯒꯅꯤ ꯁꯤꯅꯦ ꯑꯩꯅ ꯍꯥꯏꯖꯅꯤꯡꯉꯤ
ꯏꯁ ꯑꯗꯨꯗꯤ ꯁꯣꯝꯁꯦ ꯑꯩꯕꯨ ꯍꯥꯟꯅ ꯎꯕꯤꯗ꯭ꯔꯕꯣ
ꯑꯩ ꯑꯩꯗꯤ ꯍꯥꯟꯅ ꯎꯒ꯭ꯔꯕ ꯃꯥꯥꯜꯂꯦ
ꯑꯣꯏꯔꯝꯒꯗꯕ ꯃꯥꯟꯗꯦꯗ ꯃꯤꯁꯛ ꯑꯣꯟꯅꯔꯝꯒꯗꯕ ꯃꯥꯜꯂꯦ
ꯈꯨꯝꯕꯣꯝꯗ ꯂꯧꯗ꯭ꯔꯥꯎꯕꯤ ꯑꯃ ꯐꯥꯏꯌꯦꯅ ꯂꯥꯛꯄꯗꯨꯗ ꯃꯆꯤꯟ ꯆꯥꯎꯕ ꯌꯣꯡ ꯑꯃꯁꯨ ꯑꯩꯅ ꯎꯔꯛꯈꯤꯕ ꯑꯗꯨ ꯃꯥꯟꯕ ꯁꯣꯝꯁꯦ
ꯏꯁ ꯑꯗꯨꯗꯤ ꯑꯃꯁꯨ ꯅꯤꯡꯁꯤꯡꯉꯦ ꯉꯁꯥꯏꯒꯤ ꯑꯩꯅ ꯎꯈꯤꯕ ꯐꯣꯇꯣꯗꯣ ꯑꯥ ꯋꯥꯡꯖꯤꯡꯗ ꯑꯩꯅ ꯅꯣꯕꯣꯗꯤꯌꯥ ꯒꯤ ꯀꯣꯆꯤꯡ ꯇꯧꯔꯤꯉꯩꯗ
ꯍꯦ ꯍꯦ ꯍꯦ ꯍꯦ ꯍꯦ
ꯗꯨꯢ ꯉꯥꯡꯒꯤ ꯃ ꯃꯃꯥꯢꯗ ꯌꯣꯡ ꯃ ꯍ ꯅꯪꯒꯤ ꯃꯥꯟꯕ ꯑꯃ ꯄꯤꯅꯤ ꯇꯥꯢꯃꯤꯡꯗꯨꯅ ꯁꯥꯟꯅꯕꯩ ꯑꯃꯖꯨ ꯑꯕꯤ ꯅꯤꯡꯁꯤꯡꯉꯛꯄꯒꯨꯝ ꯇꯧꯏ ꯋꯥꯢꯗ ꯑꯣ ꯀꯟꯐꯌꯨꯒꯤ ꯀꯣꯛ ꯂꯥꯛꯏꯅꯣ ꯁꯤꯕꯣ
ꯑꯣ ꯁꯣꯝꯖꯨ ꯈꯔꯈꯔ ꯅꯤꯡꯖꯪꯕꯤꯕ꯭ꯔꯥ
ꯅꯤꯡꯖꯤꯡꯉꯤꯅꯤꯡꯖꯤꯡꯉꯤ
ꯑꯣ
ꯃꯤꯒꯤ ꯗ꯭ꯔꯦꯟ ꯍꯥꯏꯕꯁꯤ ꯌꯥꯗꯕꯖꯥꯠꯅꯤ
ꯍꯥꯏꯗꯤ ꯃꯤꯒꯤ ꯕ꯭ꯔꯦꯟ ꯍꯥꯏꯗꯤ ꯃꯦꯞ ꯐꯣꯟꯒꯤ ꯃꯦꯃꯣꯔꯤ ꯆꯤꯞꯀꯗꯤ ꯃꯥꯟꯅꯗꯦꯕ ꯐꯣꯟꯒꯤ ꯃꯦꯃꯣꯔꯤꯆꯤꯞ ꯍꯥꯏꯗꯤ ꯏꯟꯇꯔꯅꯦꯠ ꯃꯦꯟ ꯁꯇꯣꯔꯦꯖꯁꯤꯗꯤ ꯍꯥꯏꯗꯤ ꯍꯟꯕ ꯅꯥꯏ ꯍꯥꯏꯕ ꯀꯣ ꯍꯥꯏꯗꯤ ꯂꯩꯗꯅ ꯍꯥꯞꯆꯤꯟꯕꯗꯨꯗ ꯃꯥꯒꯤ ꯆꯥꯡ ꯑꯗꯨꯗꯒꯤ ꯍꯦꯜꯂꯒꯗꯤ ꯆꯟꯗꯦ ꯑꯗꯨ ꯃꯤꯑꯣꯏꯕꯒꯤ ꯕ꯭ꯔꯦꯟꯗꯨꯗꯤ ꯍꯥꯞꯆꯤꯜꯂꯤꯒꯩ ꯍꯥꯏꯗꯤ ꯆꯜꯂꯦꯕ ꯍꯥꯞꯆꯤꯂꯤꯒꯩ ꯆꯜꯂꯦꯕ ꯂꯣꯏꯕ ꯅꯥꯏꯗꯦꯕ ꯑꯗꯨꯅ ꯍꯥꯏꯗꯤ ꯃꯤ ꯅꯤꯡꯖꯪꯕꯝ ꯊꯣꯛꯑꯦ ꯑꯥ ꯆꯨꯝꯃꯦꯀꯣ ꯁꯣꯝ ꯅ ꯍꯥꯏꯕꯤꯔꯤꯗꯣ ꯌꯥꯝ ꯆꯨꯝꯃꯦ ꯌꯥꯝ ꯅꯨꯡꯉꯥꯏꯖꯩ ꯇꯥꯕꯗꯀꯣ
ꯌꯥꯝ ꯅꯨꯡꯉꯥꯏꯖꯩ ꯑꯩꯖꯨ ꯁꯣꯝꯒ ꯋꯥꯔꯤ ꯁꯥꯟꯅꯖꯕꯖꯤ ꯅꯣꯂꯦꯖ ꯀꯌꯥ ꯑꯃ ꯍꯦꯟꯒꯠꯆꯕꯒꯨꯝ ꯇꯧꯏ
ꯍꯧꯖꯤꯛ ꯑꯗꯨ ꯁꯣꯝꯖꯦ ꯍꯧꯖꯤꯛ ꯍꯧꯖꯤꯛꯁꯦ ꯕꯤ ꯑꯦ ꯄꯥꯁ ꯇꯧꯕꯤꯔꯣ
ꯑꯦ ꯇꯧꯖꯔꯦ ꯍꯧꯖꯤꯛ ꯑꯦꯛꯖꯥꯝ ꯑꯃ ꯀꯟꯅ ꯊꯥꯅꯕ ꯍꯣꯠꯅꯖꯔꯤ
ꯑꯗꯣ ꯊꯥꯗꯨꯔꯤꯕ ꯑꯦꯛꯖꯥꯝꯗꯣ ꯕꯤ ꯑꯦ ꯄꯥꯁ ꯇꯧꯔꯀꯥꯟꯗ ꯊꯥꯕ ꯑꯦꯛꯖꯥꯝꯅꯦꯅ ꯇꯥꯏ ꯑꯗꯣ ꯁꯣꯝꯗꯤ ꯄꯥꯁ ꯇꯧꯕꯤꯗ꯭ꯔꯤꯕ ꯃꯥꯜꯂꯦꯗ
ꯑꯦ ꯇꯧꯈ꯭ꯔꯦ ꯇꯧꯈ꯭ꯔꯦ ꯂꯥꯟ
ꯑꯩꯅ ꯇꯥꯕꯗꯗꯤ ꯏꯛ ꯏꯀꯣꯅꯣꯃꯤꯛꯁꯀꯤ ꯄꯩꯈꯥ ꯊꯥꯕ ꯆꯪꯉꯒ ꯃꯪꯉꯒ ꯅꯆꯤꯟ ꯆꯥꯎꯊꯣꯛꯑꯒ ꯂꯩ ꯇꯥꯒꯤꯕ ꯑ ꯑꯩꯅ ꯍꯥꯏꯕ ꯅꯠꯇꯦꯀꯣ ꯊꯥ ꯌꯦꯡꯕ ꯏꯃꯥꯟꯅꯕ ꯑꯃꯅ ꯍꯥꯏꯔꯛꯄꯅꯤ
ꯑ ꯑꯗꯨ ꯊꯥꯌꯦꯡꯕꯗꯣ ꯍꯧꯖꯤꯛꯀꯥꯟꯖꯤ ꯃꯥꯖꯤ ꯃꯀꯣꯛꯁꯤ ꯈꯔ ꯀ꯭ꯔꯦꯖꯤ ꯑꯣꯏꯔꯤ ꯍꯥꯏꯇꯥꯔꯦ ꯃꯥꯁꯦ ꯍꯧꯖꯤꯛꯀꯥꯟꯁꯤ ꯈꯔ ꯂꯛꯇ ꯈꯔ ꯉꯥꯎꯔꯦꯕ ꯂꯛ ꯄꯣꯁꯟ ꯊꯥꯗꯣꯛꯑꯦ ꯑꯗꯨꯅ ꯃꯥꯅ ꯉꯥꯡꯕ ꯄꯣꯠꯁꯤ ꯍꯥꯏꯗꯤ ꯀ꯭ꯔꯦꯖꯤ ꯉꯥꯛꯇꯅꯦ ꯍꯥꯏꯇꯥꯔꯦ
ꯑꯆꯥ ꯑꯆꯥ ꯎꯝ ꯑꯣ ꯑꯗꯨꯗꯤ ꯑꯩꯅ ꯇꯥꯕꯗ ꯁꯣꯏꯕ ꯑꯣꯏꯗꯣꯢ
ꯑ ꯑꯣꯀꯦ ꯑꯣꯀꯦ ꯌꯥꯝ ꯅꯨꯡꯉꯥꯏꯖꯔꯦ